ꯍꯜꯂꯣ
ꯑꯥꯎ ꯆꯥꯛ ꯆꯥꯔꯕꯣ ꯀꯃꯥꯏꯅ ꯇꯧꯔꯒꯦ
ꯆꯥꯛ ꯆꯥꯗ꯭ꯔꯤꯌꯦ ꯉꯁꯤꯗꯤ ꯀꯩꯅꯣ ꯇꯧꯋꯦ ꯑꯩꯈꯣꯏꯒꯤ ꯏꯃꯨꯡ ꯃꯅꯨꯡ ꯃꯌꯥꯝꯗ ꯄꯨꯂꯞ ꯄꯨꯜꯂꯒ ꯈꯦꯆ꯭ꯔꯤ ꯑꯣꯏꯅ ꯊꯣꯡꯉ ꯆꯥꯁꯦꯅꯀꯣ ꯈꯦꯆ꯭ꯔꯤ ꯊꯣꯡꯉꯤ ꯃꯌꯥꯝ ꯈꯦꯆ꯭ꯔꯤ ꯊꯣꯡꯕ ꯍꯧꯈ꯭ꯔꯦ ꯑꯗꯨꯒ ꯅꯥꯀꯟ ꯑꯃꯗꯅ ꯆꯥꯛꯈꯨꯝ ꯑꯃꯗꯅ ꯎꯇꯤ ꯊꯣꯡꯉꯦ ꯆꯥꯛꯈꯨꯝ ꯑꯃꯅ ꯈꯦꯁꯤ ꯊꯣꯡꯉꯦ ꯆꯥꯛꯈꯨꯝ ꯑꯃꯗꯅ ꯁꯥꯛ ꯇꯧꯔꯦ ꯑꯗꯨꯃꯥꯏꯅ ꯇꯣꯉꯥꯟ ꯇꯣꯉꯥꯟ ꯈꯥꯏꯗꯣꯛꯑꯒ ꯑꯩꯈꯣꯏ ꯏꯃꯨꯡꯒꯤ ꯄꯨꯂꯥꯞ ꯑꯣꯢꯅ ꯆꯥꯗꯨꯢꯕ
ꯑꯣ ꯑꯩꯈꯣꯏꯁꯨ ꯉꯁꯥꯏ ꯎꯇꯤ ꯊꯣꯡꯉꯦ ꯈꯦꯆꯤꯕꯨꯗꯤ ꯊꯣꯡꯗ꯭ꯔꯦꯕꯀꯣ ꯑꯗꯨꯝ ꯎꯇꯤꯗꯣ ꯎꯇꯤ ꯑꯁꯪꯕ ꯇꯧꯔꯒ ꯊꯣꯡꯉꯦ ꯑꯗꯣ ꯅꯣꯏꯒꯤꯗꯤ ꯀꯅꯥꯅ ꯊꯣꯡꯉꯤꯅꯣ ꯎꯇꯤ ꯊꯣꯡꯕꯗꯤ
ꯎꯇꯤꯅ ꯑꯩꯈꯣꯏ ꯑꯇꯩꯃꯥ ꯀꯩꯅꯣ ꯑꯩꯒ ꯆꯥꯃꯤꯟꯅꯕꯗꯣ ꯑꯗꯨꯅ ꯊꯣꯡꯉꯦ ꯑꯗꯒꯤ ꯈꯦꯆ꯭ꯔꯤꯅ ꯏꯆꯦꯅ ꯊꯣꯡꯉꯦ ꯁꯥꯡꯅ ꯑꯩꯈꯣꯏ ꯏꯇꯩꯃꯥ ꯑꯍꯨꯝ ꯁꯨꯕꯤꯗꯣ ꯑꯗꯨꯅ ꯊꯣꯡꯉꯦ ꯑꯗꯨꯃꯥꯏꯅ ꯇꯣꯉꯥꯟ ꯇꯣꯉꯥꯟꯅ ꯈꯥꯏꯗꯣꯛꯑꯦ ꯃꯤꯗꯨ ꯌꯥꯝꯕꯅꯤꯅ ꯑꯃꯈꯛꯇꯪꯅ ꯇꯧꯕꯗꯣ ꯉꯝꯃꯔꯣꯏꯅ ꯑꯗꯩ ꯁꯤꯡ ꯍꯧꯔꯒ ꯇꯥꯎ ꯊꯣꯡꯒꯗꯕꯁꯨ ꯁꯤꯡ ꯍꯧꯕ ꯂꯩꯇꯦꯗꯅ ꯑꯗꯨꯢ ꯒ꯭ꯌꯥꯁꯇ ꯇꯧꯕꯅꯤꯅ ꯆꯥꯛꯈꯨꯝ ꯑꯃ ꯑꯃꯝ ꯑꯗꯨꯃꯥꯏꯅ ꯊꯣꯡꯉꯤꯗꯅ ꯑꯗꯨꯒ ꯄꯨꯂꯞ ꯄꯨꯊꯣꯛꯑꯒ ꯍꯣꯔꯦꯟ ꯄꯨꯂꯞ ꯆꯥꯔꯁꯦꯅ ꯑꯗꯨꯃꯥꯏꯅ ꯇꯧꯔꯦ
ꯀꯩꯅꯣ ꯅꯣꯏ ꯅꯨꯡꯗꯥꯡꯗ ꯑꯣꯏꯅ ꯇꯧꯔꯤꯗꯣ ꯑꯌꯨꯛ ꯅꯨꯡꯊꯤꯟꯗ ꯆꯥꯕ ꯌꯥꯗꯕ꯭ꯔꯣ ꯀꯩꯒꯤꯅꯣ ꯅꯨꯡꯗꯥꯡꯗ ꯎꯇꯤ ꯊꯣꯡꯕ ꯆꯥꯗꯣꯏꯗ꯭ꯔꯣ
ꯑꯌꯨꯛꯇꯗꯤ ꯑꯗꯨꯝ ꯊꯕꯛ ꯆꯠꯊꯣꯛꯅꯕ ꯈꯣꯠꯅꯕ ꯃꯌꯥꯝ ꯑꯃ ꯌꯥꯎꯋꯦ ꯑꯗꯩ ꯊꯕꯛꯁꯨ ꯑꯃꯨꯛ ꯁꯪꯅꯗꯦꯗꯅꯨꯀꯣ ꯑꯗꯨꯒꯤꯅꯤꯗ ꯑꯩꯈꯣꯏꯁꯨ ꯍꯧꯖꯤꯛ ꯊꯕꯛ ꯂꯣꯏꯗ꯭ꯔꯤꯌꯦ ꯑꯩꯁꯦ ꯈ꯭ꯋꯥꯡꯁꯦ ꯉꯁꯥꯏꯒꯤ ꯐꯝꯃꯒ ꯊꯕꯛ ꯁꯨꯝ ꯇꯧꯕꯒꯤ ꯈ꯭ꯋꯥꯡꯁꯦ ꯅꯥꯃꯟꯗꯅ ꯉꯥꯏꯍꯥꯛꯇꯪ ꯇꯤꯡꯊꯣꯛ ꯀꯩꯅꯣ ꯊꯣꯛꯑꯝꯃꯤꯅꯦꯕ ꯃꯤꯅꯤꯠ ꯇꯔꯥ ꯀꯨꯟꯃꯨꯛ ꯇꯤꯡꯊꯣꯛꯑꯒ ꯑꯃꯨꯛ ꯍꯧꯒꯠꯂꯒ ꯑꯃꯨꯛ ꯊꯕꯛ ꯁꯨꯈꯤꯗꯣꯏꯅꯦꯕ ꯌꯥꯝ ꯋꯥꯠꯂꯤꯕ ꯂꯣꯏꯗꯧꯕ ꯍꯌꯦꯡ ꯄꯤꯗꯣꯏꯁꯦ ꯗ꯭ꯔꯖꯟ ꯌꯥꯡꯈꯩꯒꯤ ꯃꯊꯛꯇ ꯄꯤꯗꯣꯏꯅꯦꯕ ꯍꯌꯦꯡ ꯑꯌꯨꯛꯁꯦ ꯑꯗꯨꯗꯨꯒꯤ ꯉꯁꯤ ꯉꯁꯥꯢ ꯑꯌꯨꯛꯇꯒꯤ ꯁꯨꯔꯛꯄ ꯃꯌꯥꯝꯗꯨꯅ ꯍꯧꯖꯤꯛꯐꯥꯎ ꯂꯣꯏꯗ꯭ꯔꯤꯕ ꯈꯣꯢ ꯗꯥꯅꯦ ꯑꯩꯅꯦ ꯑꯗꯒꯤ ꯑꯩꯈꯣꯏ ꯏꯕꯨꯡꯉꯣꯅꯦ ꯑꯩꯈꯣꯏ ꯑꯍꯨꯝꯅꯤ ꯍꯧꯖꯤꯛ ꯌꯥꯝ ꯀꯟ ꯇꯧꯔꯤꯁꯤꯅ ꯑꯩ ꯉꯥꯏꯍꯥꯛ ꯄꯣꯊꯥꯒꯦꯅ ꯍꯦꯛꯄꯝꯃꯤꯅꯤꯅꯦ ꯉꯥꯛ
ꯑꯗꯨ ꯍꯥꯏꯔꯒ ꯀꯥꯡ ꯃꯌꯥ ꯑꯣꯏꯕꯩꯔꯥ ꯈꯪꯗꯦ ꯑꯗꯨꯝ ꯃꯇꯝ ꯃꯇꯝꯒꯤꯀꯣ ꯑꯗꯨꯝ ꯀꯥꯡ ꯃꯌꯥ ꯌꯧ ꯇꯥꯔꯒꯗꯤ ꯑꯩꯈꯣꯏꯒꯤ ꯈꯦꯁꯤꯒꯨꯝꯕ ꯆꯥꯅꯤꯡꯕ ꯃꯇꯝꯗ ꯂꯥꯛ ꯥꯑꯗꯨꯃꯥꯢ ꯑꯣꯏꯗꯅꯀꯣ ꯑꯗ ꯅꯣꯏ ꯎꯠꯇꯤ ꯊꯣꯡꯉꯤꯁꯦ ꯑꯁꯪꯕꯔꯣ ꯅꯠꯇ꯭ꯔꯒꯅ ꯃꯪꯒꯟ ꯎꯇꯤꯔꯣ ꯑꯗꯩ ꯀꯩꯀꯩ ꯎꯇꯤ ꯊꯣꯡꯉꯤꯅꯣ ꯑꯗꯨꯝ ꯆꯝꯅ ꯊꯣꯡꯉꯤꯔꯣ ꯀꯃꯥꯏꯅ ꯊꯣꯡꯉꯤꯅꯣ
ꯎꯁꯣꯏꯗꯣ ꯉꯁꯥꯏ ꯅꯨꯡꯊꯤꯟ ꯄꯨꯡ ꯑꯅꯤ ꯑꯗꯨꯋꯥꯏꯗꯒꯤ ꯁꯣꯏꯔꯒ ꯇꯤꯡꯉ ꯊꯝꯈ꯭ꯔꯕꯅꯦꯕꯀꯣ ꯃꯪꯒꯟ ꯎꯇꯤ ꯇꯧꯅꯅꯕ ꯍꯥꯏꯅ ꯃꯪꯒꯟꯕꯨꯗꯩ ꯑꯌꯨꯛꯇꯩ ꯇꯤꯡꯉꯕ ꯑꯗꯨꯒ ꯉꯁꯥꯏ ꯈꯦꯆ꯭ꯔꯤꯗꯗꯤ ꯀꯩꯅꯣꯒ ꯎꯇꯤ ꯑꯁꯪꯕꯗꯣ ꯀꯩꯁꯨ ꯆꯥꯟꯅꯗꯦꯗꯅꯀꯣ ꯑꯗꯨꯗꯨꯅ ꯈꯦꯆꯤ ꯆꯥꯗꯣꯏꯅꯤꯅ ꯎꯇꯤꯗꯣ ꯃꯪꯒꯟ ꯎꯇꯤ ꯑꯣꯏꯅ ꯇꯧꯔꯦ ꯎꯁꯣꯏꯒ ꯇꯧꯔꯒ ꯑꯗꯨꯅꯁꯨ ꯍꯦꯟꯅ ꯆꯥꯟꯅꯕꯅꯦꯕ ꯑꯗꯣ ꯑꯩꯗꯤ ꯎꯠꯇꯤꯒꯨꯝꯕꯁꯤꯗꯤ ꯃꯪꯒꯟ ꯎꯇꯤꯒꯨꯝꯕꯁꯦ ꯀꯌꯥ ꯍꯦꯟꯅ ꯊꯣꯏꯅ ꯄꯥꯝꯗꯦꯗ ꯑꯩꯗꯤ ꯄꯣꯔꯣꯄꯣꯔꯠ ꯎꯇꯤꯗꯣ ꯑꯗꯨ ꯆꯥꯅꯤꯡꯉꯦꯕ ꯑꯗꯨꯕꯨ ꯑꯩ ꯍꯧꯖꯤꯛ ꯅꯨꯡꯗꯥꯡꯗꯁꯨ ꯀꯩꯁꯨ ꯆꯥꯁꯤꯜꯂꯣꯏ ꯀꯣꯕꯤ ꯁꯥ ꯀꯣꯕꯤ ꯁꯥꯛ ꯍꯥꯏꯗꯣꯔꯦ ꯑꯩꯈꯣꯏꯒꯤ ꯀꯩ ꯍꯋꯥꯏ ꯑꯁꯥꯡꯒꯤ ꯀꯔꯤ ꯀꯔꯥꯒꯤ ꯁꯥꯥꯛ ꯇꯧꯔꯤꯕ ꯀꯥꯔꯣꯟ ꯀꯩꯀꯥ ꯃꯌꯥꯝ ꯍꯥꯞꯆꯤꯜꯂꯒ ꯑꯁꯤ ꯑꯣꯏꯅ ꯆꯥꯗꯣꯏꯅꯦ ꯑꯩꯗꯤ
ꯍꯣꯏ ꯑꯗꯨꯅꯤ ꯍꯥꯏꯕꯗꯤ ꯈꯦꯁꯤ ꯀꯩꯀꯩ ꯍꯧꯕ ꯈꯣꯠꯄ ꯇꯧꯕꯁꯦ ꯑꯌꯥꯝꯕꯅ ꯑꯌꯨꯛꯇꯒꯨꯝꯕ ꯇꯧꯔꯤꯅꯤ ꯍꯣꯏ ꯀꯥꯡ ꯅꯨꯃꯤꯠꯇꯒꯨꯝꯕꯗꯤ ꯃꯣꯏꯒꯤ ꯆꯣꯏꯇꯦꯞ ꯆꯣꯡꯕ ꯈꯣꯠꯄ ꯇꯧꯔꯒ ꯀꯥꯡ ꯆꯤꯡꯊꯎꯔꯕ ꯃꯇꯨꯡꯗ ꯕꯥꯃꯣꯟ ꯃꯈꯩꯅ ꯇꯧꯔꯒ ꯍꯧꯕꯗꯤ ꯊꯦꯡꯉꯦꯀꯣ? ꯑꯗꯨ ꯅꯠꯇ ꯇꯥꯔꯗꯤ ꯑꯌꯨꯛꯀꯨꯝꯕ ꯑꯌꯥꯝꯕꯅ ꯍꯣꯠꯅꯩ ꯑꯗꯣ ꯈꯦꯁꯤ ꯍꯧꯕ ꯍꯥꯏꯁꯦ ꯑꯗꯨꯝ ꯃꯈꯣꯏ ꯃꯆꯩ ꯀꯩꯀꯩ ꯃꯌꯥꯝ ꯆꯪꯉꯤꯗꯅꯀꯣ? ꯑꯗꯩ ꯎꯠꯇꯤ ꯊꯣꯡꯕꯁꯨ ꯉꯥꯏꯔꯦ ꯃꯥꯒꯤ ꯃꯥꯡꯒꯟꯒꯤ ꯑꯗꯨꯝ ꯐꯖꯅ ꯆꯪꯕꯅꯤꯅꯀꯣ꯫ ꯍꯥꯏꯗꯤ ꯑꯃꯅ ꯄꯨꯂꯞ ꯄꯨꯊꯣꯛꯑꯒ ꯂꯩꯕ ꯍꯥꯏꯕꯗꯣ ꯄꯩꯁꯥ ꯑꯗꯨꯝ ꯌꯥꯝ ꯆꯪꯅꯩꯑꯕꯀꯣ꯫ ꯑꯗꯨ ꯅꯣꯏ ꯀꯃꯥꯏꯅ ꯇꯧꯔꯤꯅꯣ ꯄꯩꯁꯥꯁꯦ ꯈꯥꯏꯅꯔꯤꯔꯥ ꯅꯠꯇ꯭ꯔꯒꯅ ꯅꯣꯏ ꯑꯦ ꯑꯩꯩꯅ ꯁꯤ ꯎꯇꯤ ꯊꯣꯡꯗꯣꯏꯅꯤꯅ ꯑꯩꯅ ꯎꯇꯤ ꯃꯄꯣꯠꯁꯦ ꯁꯨꯃꯥꯏꯅ ꯄꯨꯊꯣꯛꯑꯒꯦ, ꯃꯥꯅ ꯀꯥꯡꯉꯧ ꯉꯧꯗꯣꯏꯅ ꯀꯥꯡꯉꯧꯒꯤꯕ ꯄꯣꯠꯁꯦ ꯄꯨꯊꯣꯛꯑꯒꯦ ꯑꯃꯅ ꯈꯦꯠꯆꯤ ꯊꯣꯡꯗꯣꯏꯅꯤ ꯈꯦꯠꯆꯤ ꯃꯄꯣꯛ ꯄꯨꯊꯣꯔꯑꯁꯅꯨ ꯑꯗꯨꯃꯥꯏꯅ ꯇꯧꯔꯤꯔ ꯅꯠꯇ꯭ꯔꯒ ꯑꯗꯨꯝ ꯄꯩꯁꯥꯒꯨꯝꯕ ꯆꯥꯡ ꯆꯞ ꯃꯥꯟꯅꯅ ꯈꯥꯏꯅꯩꯔꯦ ꯀꯃꯥꯏꯅ ꯇꯧꯒꯦ?
ꯈꯥꯏꯅꯗ꯭ꯔꯦ ꯅꯪꯅꯥ ꯍꯥꯏꯕꯗꯣ꯫ ꯗꯨꯝ ꯑꯩ ꯑꯩ ꯒꯤ ꯑꯉꯝ ꯑꯉꯝꯕ ꯇꯧꯅꯕꯗꯣ ꯎꯁꯣꯏ ꯂꯩꯔꯛꯄꯅ ꯂꯩꯔꯛꯄ, ꯃꯥꯡꯒꯟ ꯂꯩꯔꯛꯄꯅ ꯂꯩꯔꯛꯄ ꯑꯗꯨꯃꯥꯏꯅ ꯇꯧꯔꯒ, ꯇꯣꯉꯥꯟ ꯇꯣꯉꯥꯟ ꯑꯗꯨꯝ ꯄꯨꯊꯣꯛꯅꯔꯦꯕ ꯑꯗꯒꯤ ꯁꯥꯛ ꯇꯧꯒꯗꯕ ꯑꯗꯨꯅ ꯃꯣꯏꯅ ꯑꯗꯨꯝ ꯁꯥꯥꯛꯈꯤ ꯃꯆꯜꯗꯣ ꯑꯩ ꯂꯩꯔꯛꯑꯒꯦ ꯑꯗꯨꯗꯤ ꯑꯗꯩ ꯎꯠꯇꯤ ꯊꯣꯡꯕꯗꯕꯗꯅ ꯑꯩ ꯍꯣꯏ ꯑꯩ ꯎꯠꯇꯤꯗ ꯑꯩ ꯉꯝꯃꯛꯑꯒꯦ ꯑꯅ ꯍꯥꯏꯕ ꯑꯗꯒꯤ, ꯈꯦꯠꯆꯤ ꯍꯧꯒꯗꯕꯗꯨꯅ ꯑꯣ ꯑꯩ ꯆꯦꯡꯗꯨ ꯄꯨꯊꯣꯛꯑꯒꯦ ꯍꯋꯥꯏ ꯆꯦꯡꯋꯥꯏꯗꯨꯒ ꯇꯧꯔꯒ ꯑꯗꯨꯝ ꯇꯧꯔ ꯆꯥꯔꯁꯤꯅ ꯑꯗꯨꯃꯥꯏꯅ ꯇꯧꯔ ꯆꯥꯕꯅꯤꯗ ꯄꯩꯁꯥ ꯅꯨꯡꯁꯥ ꯈꯥꯏꯅꯕ ꯈꯣꯠꯅꯕꯗꯤ ꯑꯝꯇ ꯂꯩꯇꯦꯗ ꯑꯩꯈꯣꯏꯒꯤꯗꯤ꯫
ꯑꯗꯨꯗꯤ ꯈ꯭ꯨꯋꯥꯏ ꯆꯪꯉꯝꯗꯣꯏꯁꯦ ꯑꯩꯈꯣꯏꯒꯤ ꯀꯩꯅꯣ ꯊꯣꯡꯕꯁꯤꯅꯦꯕ ꯀꯩ ꯍꯥꯏꯈ꯭ꯔꯦ ꯈꯦꯠꯆꯤ ꯊꯣꯡꯕꯗ ꯃꯥꯗꯤ ꯑꯃꯨꯛ ꯆꯦꯡꯁꯨ ꯑꯃꯨꯛ ꯆꯪꯉꯅꯤ ꯍꯋꯥꯏ ꯆꯦꯡꯋꯥꯏ ꯆꯪꯉꯅꯤ ꯃꯔꯣꯏ ꯃꯄꯥꯡꯁꯨ ꯑꯃꯨꯛ ꯆꯪꯉꯅꯤ ꯑꯗꯒꯤ ꯘꯤ ꯅꯨꯡꯁꯨ ꯑꯃꯨꯛ ꯍꯥꯞꯇꯣꯏꯅ ꯈ꯭ꯋꯥꯏ ꯆꯪꯕꯗꯤ ꯑꯩꯈꯣꯏꯒꯤ ꯈꯦꯆꯤ ꯊꯣꯡꯕ ꯃꯤꯗꯣ ꯁꯨ ꯋꯥꯕ ꯑꯗꯩ ꯈ꯭ꯋꯥꯏꯁꯨ ꯆꯪꯕ ꯑꯣꯏꯗꯨꯏꯗꯣ ꯃꯥꯅꯗꯤ ꯑꯣꯏꯗꯣꯏꯅꯦ ꯅꯠꯇ꯭ꯔꯥ?
ꯎꯝ ꯊꯣꯡꯕꯕꯨꯗꯤ ꯑꯩꯈꯣꯏ ꯏꯆꯦꯅ ꯊꯣꯡꯉꯤꯗ꯫ ꯎꯝ ꯃꯧ ꯀꯩꯀꯥꯅ ꯑꯝꯐꯥꯎ ꯊꯣꯡꯗ꯭ꯔꯦꯕ ꯑꯗꯨꯒ ꯑꯈꯣꯏ ꯄꯨꯊꯣꯛꯄꯕꯨꯗꯤ ꯑꯩꯈꯣꯏ ꯏꯇꯩꯃꯥ ꯍꯣꯏ ꯗꯥꯗꯥ ꯍꯣꯏ ꯀꯩꯀꯥꯅ ꯄꯨꯊꯣꯛꯆꯔꯦꯗꯅꯀꯣ꯫ ꯊꯣꯡꯕꯗꯤ ꯑꯩꯈꯣꯏ ꯆꯦꯅ ꯊꯣꯡꯉꯦꯕ ꯃꯥꯅ ꯗꯨꯀꯥꯟꯗꯒꯤ ꯍꯟꯖꯜꯂꯛꯑꯒ ꯊꯣꯡꯉꯤꯅ ꯑꯗꯨꯅꯅꯦ ꯈꯔ ꯊꯦꯡꯉꯤꯁꯦ ꯉꯁꯤ ꯆꯥꯛꯁꯨ ꯂꯥꯝꯃꯟꯈꯤꯗꯅ ꯑꯩꯁꯦ꯫ ꯍꯩꯅꯧ ꯃꯄꯨꯝ ꯑꯝꯁꯨ ꯑꯃꯨꯛ ꯆꯥꯥꯁꯜꯂꯕꯅꯤ ꯉꯥꯏ ꯉꯝꯃꯔꯣꯏꯅ꯫
ꯍꯣꯏ ꯑꯗꯨ ꯍꯥꯏꯔꯒ ꯑꯩꯩꯅ ꯀꯩꯅꯣꯝ ꯍꯪꯒꯦ ꯇꯧꯔꯝꯕꯅꯤ ꯑꯩꯈꯣꯏꯗꯤꯀꯣ ꯑꯗꯨꯝ ꯈꯦꯆꯤꯒꯨꯝꯕ ꯇꯧꯕꯁꯦ ꯀꯥꯡꯗꯅ ꯀꯥꯡ ꯅꯨꯃꯤꯠꯇꯀꯣ ꯑꯩꯈꯣꯏꯒꯤꯗꯤ ꯃꯟꯗꯤꯔ ꯑꯃ ꯂꯩꯖꯩꯕ꯫ ꯍꯥꯏꯗꯤ ꯌꯥꯝ ꯆꯥꯎꯅ ꯕꯥꯃꯣꯟꯒꯤ ꯑꯗꯨꯃꯥꯏꯅ ꯇꯧꯗ ꯇꯥꯔꯒꯁꯨ ꯑꯩꯈꯣꯏꯒꯤ ꯁꯥꯒꯩꯒꯤ ꯍꯥꯏꯗꯔꯥ ꯀꯩ ꯍꯥꯏꯒꯅꯣ ꯃꯟꯗꯤꯔ ꯑꯃ ꯂꯩꯖꯩ ꯑꯗꯨ ꯅꯣꯏꯒꯤꯗꯤ ꯑꯃꯨꯛ ꯃꯟꯗꯤꯔꯒꯨꯝꯕ ꯂꯩꯕ ꯈꯣꯠꯄ ꯇꯧꯕ꯭ꯔꯥ? ꯍꯥꯏꯕꯗꯤ ꯀꯥꯡ ꯅꯨꯃꯤꯠꯁꯤꯕꯨꯕ꯫ ꯑꯩꯈꯣꯏꯗꯤ ꯑꯩꯈꯣꯏ ꯑꯩꯈꯣꯏꯒꯤ ꯁꯤ ꯁꯥꯒꯩꯒꯤ ꯑꯩꯈꯣꯏ ꯏꯃꯨꯡ ꯃꯈꯩꯁꯦ ꯑꯁꯤ ꯂꯣꯏꯅ ꯍꯧꯖꯤꯛꯀꯤ ꯃꯟꯗꯤꯔꯁꯤꯗ ꯑꯩꯈꯣꯏꯅ ꯉꯝꯖ ꯉꯝꯖꯕ ꯀꯩꯅꯣꯁꯦ ꯏꯟꯖꯥꯡ ꯅꯥꯄꯤꯅꯤ ꯈꯪꯗꯦ ꯀꯩꯀꯩꯅꯤ ꯆꯦꯡ ꯍꯋꯥꯏꯅꯤ ꯈꯪꯗꯦ ꯀꯠꯇꯣꯏꯅꯦꯕꯀꯣ꯫ ꯑꯗꯨꯗꯨꯒ ꯂꯣꯏꯅ ꯊꯣꯡꯗꯣꯏꯅꯦꯕ ꯑꯩꯈꯣꯏꯁꯤꯒꯤ ꯃꯧ ꯃꯌꯥꯝꯁꯦ ꯑꯦ ꯊꯣꯡꯉꯨꯔꯁꯨ ꯂꯥꯛꯑꯣ ꯈꯔ ꯍꯩꯕ ꯑꯃꯅ꯫ ꯑꯗꯨ ꯇꯧꯔꯒ ꯁꯦꯝ ꯁꯥꯕ ꯇꯧꯔꯒ ꯄꯨꯂꯞ ꯇꯧꯔꯒ ꯊꯝꯃꯤꯟꯅꯗꯣꯏꯅꯦꯕ ꯑꯗꯨ ꯂꯣꯏꯔꯀꯥꯟꯗ ꯑꯩꯈꯣꯏꯒꯤ ꯑꯃꯨꯛ ꯄꯨꯈꯝ ꯄꯨꯈꯝꯒꯤ ꯇꯧꯔꯒ ꯍꯥꯏꯗꯤ ꯄꯨꯈꯝ ꯄꯨꯈꯝ ꯇꯧꯔꯒ ꯍꯥꯏꯗꯤ ꯅꯠꯇ꯭ꯔꯒꯅ ꯃꯥꯒꯤ, ꯄꯥꯇ꯭ꯔ ꯑꯃꯃꯝꯗ ꯇꯧꯔꯒ ꯃꯥꯏ ꯃꯥꯏ ꯃꯥꯒꯤ ꯏꯃꯨꯡꯒꯤꯗꯣ ꯑꯗꯨꯝ ꯊꯨꯡꯅꯕ ꯌꯦꯟꯕ ꯑꯗꯒꯤ ꯑꯗꯨꯝ ꯆꯥꯃꯤꯟꯅꯕ ꯑꯗꯒꯤ ꯈꯔ ꯑꯃꯅ ꯑꯗꯨꯝ ꯆꯥꯃꯤꯟꯅꯔꯦ꯫ ꯑꯗꯥ ꯆꯥꯃꯤꯟꯅꯍꯧꯗꯕ ꯀꯥꯡꯕꯨ ꯂꯩꯗꯅ ꯊꯕꯛꯀꯨꯝꯕ ꯆꯊꯣꯛꯈꯤꯕ ꯀꯥꯡꯕꯨ ꯅꯨꯄꯥꯗꯤ ꯑꯌꯥꯝꯕꯅ ꯆꯥꯕ ꯌꯥꯎꯗꯦꯕꯀꯣ ꯅꯨꯄꯥ ꯍꯥꯏꯇꯥꯔꯒꯗꯤ ꯑꯩꯈꯣꯏ ꯄꯥꯈꯪꯒꯨꯝꯕ ꯀꯩꯒꯨꯝꯕꯗꯤ ꯆꯥꯕ ꯌꯥꯎꯏ ꯑꯗꯨꯒ ꯅꯨꯄꯤ ꯑꯉꯥꯡ ꯊꯤꯔꯕ ꯑꯩꯈꯣꯏ ꯀꯀꯥ ꯍꯣꯏ ꯑꯩꯈꯣꯏ ꯕꯥꯆꯧ ꯍꯣꯏ ꯑꯩꯈꯣꯏ ꯕꯕꯥꯍꯣꯏꯗꯤ ꯆꯥꯕ ꯌꯥꯎꯗꯦꯅ ꯑꯗꯨ ꯃꯣꯏꯒꯤ ꯁꯔꯨꯛꯇꯤ ꯑꯗꯨꯝ ꯈꯔ ꯈꯔ ꯇꯝꯃ ꯊꯝꯈꯤꯗꯣꯏꯅꯦꯕꯀꯣ ꯑꯗꯨꯃꯥꯏꯟꯅ ꯑꯗꯨꯝ ꯇꯧꯕ ꯌꯥꯎꯋꯦ ꯑꯗꯨ ꯅꯣꯏꯒꯤꯗꯤ ꯑꯃꯨꯛ ꯃꯟꯗꯤꯔꯒꯨꯝꯕ ꯀꯩꯒꯨꯝꯕ ꯂꯩꯔꯒ ꯃꯌꯥꯝ ꯄꯨꯂꯞ ꯇꯧꯔꯒ ꯊꯣꯡꯕ꯭ꯔꯥ ꯍꯥꯏꯗꯤ ꯀꯥꯡꯅꯨꯡꯁꯤꯗꯈꯣ ꯅꯠꯇ꯭ꯔꯒꯅ ꯑꯗꯨꯝ ꯏꯃꯨꯡꯒꯤ ꯑꯣꯏꯅ ꯉꯁꯤ ꯆꯥꯅꯔꯤ ꯁꯨꯃꯥꯏꯟꯅ ꯑꯗꯨꯝ ꯄꯨꯊꯣꯛꯅꯔꯒ ꯊꯣꯡꯕ ꯈꯣꯠꯄ ꯇꯧꯕ꯭ꯔꯥ ꯀꯃꯥꯏꯟ ꯇꯧꯏ
ꯑꯩꯈꯣꯏꯒꯤꯗꯤ ꯑꯗꯨꯝ ꯑꯗꯨꯒꯨꯝꯕ ꯃꯟꯗꯤꯔ ꯀꯩꯀꯗꯨꯗꯤ ꯑꯝꯇ ꯂꯩꯇꯦꯗ ꯑꯗꯨꯅ ꯑꯩꯈꯣꯏꯒꯤꯅ ꯑꯩꯈꯣꯏ ꯏꯃꯨꯡꯁꯦ ꯑꯗꯨꯝ ꯑꯩꯈꯣꯏꯒꯤꯗꯤ ꯑꯩꯈꯣꯏ ꯁꯥꯒꯩꯁꯦ ꯑꯗꯨꯝ ꯆꯥꯎꯖꯩꯗꯅꯀꯣ ꯑꯗꯥꯒꯤ ꯑꯩꯈꯣꯏ ꯏꯆꯤꯟ ꯏꯅꯥꯎ ꯌꯥꯝꯕꯅꯤꯅꯅꯦ ꯑꯩꯈꯣꯏ ꯏꯃꯨꯡ ꯃꯅꯨꯡꯗ ꯑꯗꯨꯃꯥꯏꯟ ꯇꯧꯔꯒ ꯑꯗꯨꯝ ꯑꯉꯝ ꯑꯉꯝ ꯄꯨꯊꯣꯛꯅꯔꯒ ꯑꯗꯨꯝ ꯆꯥꯕ ꯊꯧꯗꯣꯛ ꯑꯃꯥ ꯑꯗꯨꯝ ꯊꯣꯛꯄ ꯃꯇꯝꯗ ꯑꯗꯨꯝ ꯆꯥꯏꯗ ꯑꯗꯨꯒꯤ ꯍꯥꯏꯔꯗꯤ ꯑꯗꯨꯝ ꯀꯥꯡꯒꯤ ꯉꯥꯛꯇꯁꯨ ꯅꯠꯇꯕ ꯑꯗꯨ ꯍꯧꯖꯤꯛꯅ ꯑꯃꯨꯛ ꯀꯥꯡꯒꯤ ꯅꯛꯁꯜꯂꯛꯄꯒꯤ ꯑꯃꯨꯛ ꯈꯦꯠꯆꯤ ꯆꯥꯅꯤꯡꯉꯛꯑꯦꯅ ꯉꯁꯥꯏ ꯁ‌ꯦ ꯍꯥꯏꯅꯕ ꯑꯗꯨꯗꯤ ꯐꯥꯔꯦ ꯍꯣꯔꯦꯟ ꯅꯨꯡꯗꯥꯡ ꯇꯧꯔꯁꯦꯅ ꯑꯗꯨꯃꯥꯏꯟ ꯇꯧꯔꯒ ꯃꯥꯏ ꯃꯥꯏ ꯑꯉꯝ ꯑꯉꯝꯕ ꯂꯩꯔꯒ ꯃꯪꯒꯟ ꯂꯩꯕꯅ ꯂꯩꯕ ꯑꯗꯨꯃꯥꯏꯟ ꯇꯧꯔꯒ ꯇꯤꯡꯉꯒ ꯍꯥꯟꯅ ꯉꯜꯂꯤꯉꯩꯗꯒꯤ ꯍꯥꯟꯅ ꯑꯩꯈꯣꯏꯅ ꯑꯗꯨꯝ ꯁꯦꯝ ꯁꯥꯔ ꯊꯝꯃꯀꯥꯟꯗ ꯅꯨꯡꯗꯥꯡꯗ ꯆꯥꯔꯁꯤꯀꯣ ꯑꯌꯨꯡꯊꯤꯟꯗꯤ ꯑꯗꯨꯝ ꯊꯥꯕꯛ ꯆꯠꯊꯣꯛꯅꯕꯩ ꯈꯣꯠꯅꯈꯩ ꯃꯌꯥꯝ ꯌꯥꯏꯗꯅ ꯊꯥꯕꯛ ꯆꯠꯂꯨꯕ ꯈꯣꯠꯂꯨꯕ ꯑꯗꯒꯤ ꯗꯨꯀꯥꯟ ꯊꯣꯛꯈꯤꯕ ꯈꯣꯠꯈꯤꯕ ꯃꯌꯥꯝ ꯌꯥꯎꯅꯕꯅꯤꯅ ꯅꯨꯡꯗꯥꯡ ꯍꯥꯏꯁꯤꯗꯤ ꯃꯤ ꯃꯌꯥꯝꯒꯤ ꯄꯨꯟꯕ ꯃꯐꯝ ꯑꯣꯏꯗꯅꯀꯣ ꯏꯃꯨꯡ ꯍꯥꯏꯖꯤꯗꯤ ꯅꯨꯡꯗꯥꯡꯗ ꯂꫭꯏ ꯍꯟꯖꯤꯟꯅꯩꯗꯅ ꯌꯨꯝꯗꯗꯤ ꯑꯗꯨꯃꯥꯏꯟ ꯇꯧꯔ ꯅꯨꯡꯗꯥꯡꯗ ꯃꯤ ꯃꯌꯥꯝ ꯁꯨꯅ ꯇꯧꯔꯒ ꯑꯗꯨꯃꯥꯏꯟ ꯆꯥꯔꯁꯤ ꯑꯗꯨꯃꯥꯏꯟ ꯇꯧꯔꯒ ꯁꯤꯟꯕꯅꯤꯗ ꯑꯩꯈꯣꯏꯒꯤꯗꯤ ꯃꯟꯗꯤꯔ ꯅꯨꯡꯗꯤꯔ ꯑꯝꯇ ꯂꯩꯇꯦꯗ
ꯍꯣꯏ ꯑꯗꯨꯅꯤ ꯃꯤ ꯌꯥꯝꯕꯒꯤꯁꯨ ꯀꯥꯟꯅꯕ ꯂꯩ ꯀꯥꯟꯅꯗꯕꯁꯨ ꯂꯩ ꯑꯗꯥꯒꯤꯗꯤꯀꯣ ꯍꯥꯏꯗꯤ ꯊꯥꯕꯛꯁꯦ ꯑꯗꯨꯝ ꯌꯥꯝꯃꯗꯤ ꯂꯧ ꯇꯥꯟꯅꯕ ꯈꯣꯠꯄ ꯇꯧꯕꯁꯨ ꯂꯩꯗꯅꯀꯣ ꯑꯗꯨ ꯅꯣꯏꯒꯤꯗꯤ ꯑꯃꯨꯛ ꯑꯥ ꯃꯧ ꯀꯌꯥ ꯁꯨꯒꯦ ꯑꯗꯒꯤ ꯄꯤꯕꯥꯅ ꯀꯌꯥ ꯁꯨꯒꯦ ꯉꯁꯥꯏ ꯏꯆꯦꯁꯨ ꯑꯃꯨꯛ ꯍꯥꯏꯕꯤ ꯏꯆ‌ꯦꯁꯤꯅ ꯀꯔꯝꯕ ꯄꯣꯛꯃꯤꯟꯅꯕ ꯑꯣꯏꯗꯣꯏꯔ ꯅꯠꯇ꯭ꯔꯒꯅ ꯁꯨꯝ ꯀꯩꯅꯣꯒꯨꯝꯕ ꯍꯥꯏꯕꯗꯤ ꯏꯇꯩꯃꯒꯨꯝꯕ ꯁꯨꯝ ꯏꯆꯦ ꯀꯧꯕꯒꯤ ꯁꯨꯝ ꯍꯩꯅꯈꯤꯕꯒꯤ ꯈꯪꯅꯔꯛꯄꯒꯤ ꯑꯗꯨꯃꯥꯏꯅ ꯀꯧꯕ ꯑꯣꯏꯔ ꯀꯃꯥꯏꯟ ꯇꯧꯕꯅꫭ ꯈꯔ ꯍꯥꯏꯕꯤꯌꯨꯅꯦ
ꯅꯠꯇꯦꯗ ꯏꯆꯦ ꯍꯥꯏꯁꯤꯗꯤ ꯑꯩꯒ ꯄꯣꯛꯃꯤꯟꯅꯕ ꯏꯆꯦꯅꯤ ꯏꯇꯩꯃꯁꯤꯅ ꯑꯃꯨꯛ ꯇꯣꯡꯉꯥꯜꯂꯦꯗꯅꯀꯣ ꯏꯆꯦꯗꯅ ꯑꯩꯈꯣꯏ ꯄꯣꯛꯃꯤꯟꯅꯕꯅꯦꯀꯣ ꯑꯩꯈꯣꯏꯒꯤ ꯅꯤꯡꯉꯣꯜ ꯑꯅꯤ ꯌꯥꯎꯋꯦꯕꯀꯣ ꯏꯆꯦ ꯑꯃꯥꯅ ꯑꯩꯈꯣꯏꯒꯤ ꯃꯅꯤꯡꯗ ꯄꯥꯜꯂꯦ ꯑꯗꯩ ꯍꯧꯖꯤꯛꯀꯤ ꯏꯆꯦꯁꯤꯗꯤ ꯃꯌꯨꯝ ꯄꯥꯟꯗ꯭ꯔꯤꯕꯀꯣ ꯃꯥꯗꯤ ꯃꯥꯗꯤ ꯑꯩꯈꯣꯏꯒꯤ ꯀꯩꯅꯣꯒꯤ ꯖꯦꯔꯣꯁꯀꯤ ꯗꯨꯀꯥꯟ ꯍꯥꯡꯉꯒ ꯂꯩꯕꯅꯦꯕꯀꯣ ꯑꯩꯈꯣꯏ ꯑꯗꯥꯏꯗ ꯑꯗꯨꯝ ꯐꯝꯃꯒ ꯑꯗꯨꯅꯦ ꯃꯥꯁꯦ ꯊꯣꯡꯕ ꯊꯥꯛꯄ ꯀꯩꯀꯥꯁꯦ ꯌꯥꯝ ꯍꯩꯕ ꯑꯗꯨꯒꯤꯅꯤ ꯃꯌꯥꯝꯅ ꯃꯥ ꯉꯥꯏꯔꯒ ꯃꯥꯅ ꯗꯨꯀꯥꯟ ꯍꯟꯖꯤꯜꯂꯛꯄꯗꯣ ꯉꯥꯏꯔꯒ ꯊꯣꯡꯅꯅꯕ ꯉꯥꯏꫪꯤꯅꯦꯕꯀꯣ ꯍꯧꯖꯤꯛꯄꯨꯗꯤ ꯂꯥꯛꯑꯦ ꯊꯣꯡꯕꯕꯨꯗꯤ ꯍꯧꯈ꯭ꯔꯦꯕ ꯑꯗꯨꯒ ꯑꯩꯈꯣꯏ ꯄꯤꯕꯥꯅ ꯑꯩꯈꯣꯏ ꯇꯔꯨꯛ ꯑꯩꯈꯣꯏ ꯏꯆꯤꯜ ꯏꯅꯥꯎ ꯄꯨꯟꯅ ꯑꯩꯈꯣꯏ ꯅꯤꯄꯥꯜꯅꯦꯕ ꯑꯗꯨꯅꯦꯗ ꯑꯩꯈꯣꯏ ꯏꯆꯤꯟ ꯏꯅꯥꯎ ꯑꯥ ꯅꯨꯄꯥ ꯑꯩꯈꯣꯏ ꯇꯔꯨꯛꯁꯤꯗ ꯅꯨꯄꯥ ꯃꯉꯥꯗꯤ ꯃꯌꯨꯝ ꯄꯥꯜꯂꯤꯕꯀꯣ ꯑꯗꯨꯒꯤ ꯃꯧꯅꯤ ꯃꯧ ꯃꯉꯥꯅꯤ ꯑꯩꯈꯣꯏ ꯍꯧꯖꯤꯛ ꯂꯩꯔꯤꯁꯦ ꯑꯗꯨꯅꯤ ꯃꯤ ꯌꯥꯝ ꯌꯥꯝꯃꯦꯕ ꯑꯗꯨꯏ ꯃꯣꯏꯒꯤ ꯃꯣꯏ ꯃꯣꯏꯒꯤ ꯑꯥ ꯏꯌꯥꯝꯕꯁꯤꯡꯗꯨꯅ ꯄꯣꯛꯄ ꯃꯆꯥ ꯃꯌꯥꯝꯗꯨꯒꯤ ꯑꯃꯨꯛ ꯄꯥꯔꯒꯗꯤ ꯑꯩꯈꯣꯏ ꯃꯤ ꯏꯃꯨꯡꯁꯦ ꯄꯨꯟꯅ ꯃꯤ ꯀꯨꯟꯊ꯭ꯔꯥ ꯃꯊꯛꯇ ꯂꯩꯌꯦꯕ ꯌꯥꯝ ꯌꯥꯝꯃꯦ ꯍꯥꯏꯇꯥꯔꯦ
ꯍꯣꯏ ꯑꯗꯨꯅꯦ ꯑꯗꯨ ꯄꯤꯕꯥ ꯇꯧꯛꯅꯤ ꯍꯥꯏꯌꯦ ꯃꯆꯤꯟꯃꯥꯅꯥꯎ ꯃꯉꯥ ꯂꯩ ꯍꯥꯏꯌꯦ ꯑꯗꯣ ꯊꯤꯗ꯭ꯔꯤꯁꯦ ꯅꯪꯒꯤ ꯑꯣꯏꯗꯣꯏꯔꯥ ꯑꯗꯨꯒ ꯃꯣꯏ ꯗꯗꯥꯁꯤꯡꯗ ꯑꯣꯏꯔ ꯀꯔꯝꯕ ꯑꯣꯏꯗꯣꯏꯅꯣ
ꯑꯩꯅꯦ ꯑꯩꯅ ꯈ꯭ꯋꯥꯏ ꯑꯇꯣꯝꯕꯅꯦ ꯑꯩ ꯊꯤꯗ꯭ꯔꯤꯌꯦ ꯑꯩꯁꯨ ꯊꯤꯔꯅꯤ ꯈꯔ ꯂꯩꯔꯒ ꯍꯧꯖꯤꯛ ꯄꯩꯁꯥ ꯅꯨꯡꯁꯥ ꯈꯤꯇꯪ ꯇꯥꯟꯁꯤꯟꯈꯤꯒꯦ ꯇꯧꯕꯅꯤꯗ ꯑꯗꯨꯒꯤꯅꯤ ꯊꯕꯛ ꯌꯥꯝ ꯀꯟꯅ ꯁꯨꯔꯤꯁꯦ
ꯍꯨꯏ ꯑꯗꯨꯅꯦ ꯍꯥꯏꯗꯤ ꯅꯨꯄꯤ ꯑꯉꯥꯡ ꯊꯤꯔꯒ ꯍꯥꯏꯗꯤ ꯍꯧꯖꯤꯛꯃꯛꯀꯤ ꯅꯠꯇꯕꯀꯣ ꯍꯌꯦꯡ ꯇꯨꯡ ꯀꯨꯏꯅꯒꯤ ꯑꯗꯨꯝ ꯈꯟꯗꯕ ꯌꯥꯗꯅꯀꯣ ꯑꯗꯒꯤ ꯍꯣꯏ ꯑꯩꯅ ꯏꯌꯥꯝꯕꯁꯤꯡꯒꯤ ꯃꯆꯥꯅ ꯑꯗꯨꯅ ꯑꯩꯈꯣꯏ ꯁꯦꯕꯥ ꯇꯧꯕ ꯈꯣꯠꯄ ꯑꯗꯨꯝ ꯇꯧꯒꯅꯤ ꯑꯗꯨ ꯑꯣꯏꯇꯥꯔꯒꯁꯨ ꯍꯥꯏꯗꯤ ꯍꯧꯖꯤꯛꯀꯥꯟꯗꯤ ꯑꯗꯨꯝ ꯂꯩꯗꯅꯀꯣ ꯍꯌꯦꯡ ꯆꯥꯎꯔꯀꯥꯟꯗ ꯀꯩ ꯍꯥꯏꯅꯤ ꯃꯣꯏ ꯃꯃꯥ ꯃꯄꯥꯐꯥꯎ ꯁꯦꯕꯥ ꯇꯧꯅꯤꯡꯗꯕ ꯈꯣꯠꯇꯕ ꯂꯩꯕꯅꯤꯅ ꯑꯗꯨꯃꯥꯏꯅ ꯍꯥꯏꯗꯤ ꯑꯩꯅ ꯑꯩ ꯇꯧꯗ ꯌꯥꯔꯣꯏ ꯈꯣꯠꯂꯨꯔꯣꯏ ꯍꯥꯏꯕꯁꯨ ꯌꯥꯗꯒꯨꯝ ꯇꯧ ꯑꯩꯅ ꯏꯁꯥꯒꯤ ꯑꯃ ꯈꯪꯉꯒ ꯑꯗꯨꯝ ꯂꯩꯈꯤꯕꯗꯣ ꯑꯗꯨꯗꯨꯅ ꯗꯤ ꯐꯠꯇꯦ ꯐꯗꯣꯏꯅꯦ ꯑꯗꯨꯝ ꯌꯥꯔꯒꯗꯤ ꯑꯗꯨꯝ ꯇꯥꯟꯖꯥ ꯐꯪ ꯇꯥꯔꯒꯗꯤꯀꯣ ꯑꯃ ꯑꯗꯨꯝ ꯌꯦꯡꯉꯒ ꯑꯗꯨꯝ ꯈꯪꯅꯁꯜꯂꯒ ꯑꯗꯨꯝ ꯊꯤꯖꯤꯟꯕ ꯀꯩꯁꯨ ꯀꯥꯏꯗꯕ꯭ꯔꯅ ꯈꯜꯂꯤ
ꯍꯣꯏ ꯌꯥꯝ ꯆꯨꯝꯃꯦ ꯅꯪꯅ ꯇꯥꯛꯄꯤꯔꯤꯗꯨꯁꯨ ꯑꯗꯨꯕꯨ ꯑꯩꯁꯨ ꯀꯩꯅꯤ ꯑ ꯁꯦꯟ ꯅꯨꯡꯒꯤ ꯐꯤꯕꯝꯁꯦ ꯈꯤꯇꯪ ꯌꯦꯡꯉꯒꯀꯣ ꯍꯧꯖꯤꯛ ꯃꯇꯝꯗꯗꯤ ꯌꯨꯝ ꯄꯥꯟꯕ ꯍꯥꯏꯕ ꯁꯦꯟꯁꯦ ꯑꯗꯨꯝ ꯑꯗꯨꯛꯀꯤ ꯃꯇꯤꯛ ꯆꯪꯗꯣꯏꯅꯦ ꯂꯨꯍꯣꯡ ꯀꯨꯍꯣꯡꯕꯗ ꯍꯧꯖꯤꯛ ꯆꯪꯅꯔꯤꯕ ꯄꯩꯁꯥ ꯃꯌꯥꯝꯁꯦ ꯁꯤꯁꯨ ꯑꯩꯈꯣꯏ ꯀꯩ ꯍꯥꯏꯅꯤ ꯆꯍꯤꯗꯨ ꯈꯤꯇꯪ ꯌꯥꯝꯃꯛꯑꯕꯅꯤꯅ ꯇꯧꯖꯣꯞ ꯇꯧꯖꯣꯞꯅ ꯍ ꯍꯣꯡꯕꯗꯨꯁꯨ ꯏꯁꯥꯁꯤꯗ ꯁꯨꯝ ꯅꯨꯡꯉꯥꯏꯇꯕ ꯑꯃ ꯐꯥꯎꯕꯗꯣ ꯑꯗꯨꯒꯤ ꯈꯤꯇꯪ ꯀꯩꯅꯣ ꯇꯧꯈꯤꯒꯦ ꯂꯥꯏꯔꯤꯛ ꯈꯥꯡꯈꯤꯒꯦꯅ ꯂꯩꯕꯅꯤꯗ ꯑꯗꯨꯕꯨꯗꯤ
ꯍꯣꯏ ꯍꯣꯏ ꯍꯣꯏ ꯑꯩꯁꯨ ꯌꯥꯝ ꯅꯨꯡꯉꯥꯏꯔꯤꯀꯣ ꯑꯗꯨꯗꯤ ꯅꯪ ꯇꯧꯒꯗꯕ ꯊꯕꯛ ꯏꯪꯈꯥꯡ ꯑꯗꯨꯝ ꯇꯧꯊꯣꯛꯑꯣ ꯑꯩꯁꯨ ꯁꯣꯝꯗ ꯊꯕꯛ ꯑꯝꯇ ꯇꯧꯈꯤꯒꯦ ꯀꯣ
ꯍꯣꯏ ꯍꯣꯏ ꯍꯣꯏ